ꯍꯜꯂꯣ ꯑ ꯍꯥ ꯍꯥ ꯍ ꯇꯥꯏ ꯇꯥꯏꯌꯦ ꯅꯨꯡꯉꯥꯏꯔꯤꯕꯣ
ꯔꯤ ꯌꯥꯝ
ꯑꯦ ꯉꯁꯥꯏ ꯂꯪꯒꯪꯒ ꯀꯣꯜ ꯇꯧꯔꯒ ꯑꯦꯟꯖꯤꯂꯥꯒꯤ ꯃꯇꯥꯡꯗ ꯋꯥꯔꯤ ꯁꯥꯕꯅꯤ ꯃꯥꯁꯨ ꯑꯦꯟꯖꯤꯂꯥꯕꯨ ꯁꯥꯎꯕ ꯃꯥꯜꯂꯦ ꯀꯨꯏꯔꯦ ꯍꯥꯏꯌꯦ ꯄꯥꯎ ꯐꯥꯎꯅꯗꯕ ꯃꯣꯏ
ꯑꯗꯨꯅꯦ ꯊꯥꯏꯅꯒꯤ ꯑ ꯅꯍꯥꯟꯅꯣ
ꯃꯥ ꯑ ꯂꯪꯒꯪꯗꯨ ꯍꯥꯏꯗꯦꯕ ꯕꯥꯅꯤꯃꯨꯛ ꯄꯦꯛ ꯇꯧꯔꯒ ꯍꯥꯏ꯭ꯗꯔꯣ ꯅꯍꯥꯟꯗꯣ ꯂꯪꯒꯥꯡ ꯔꯦꯟꯗ ꯑꯣꯏ ꯍꯥꯏꯌꯦ ꯑꯗꯨ ꯀꯩꯅꯣ ꯂꯩꯕꯗꯣ ꯁꯃꯣꯁꯥ ꯂꯩꯕꯗꯣ ꯆꯤꯀꯟ ꯁꯃꯣꯁꯥ ꯇꯨꯡ ꯑ ꯑꯗꯨꯗ ꯎꯋꯦ ꯍꯥꯏꯌꯦ
ꯎꯝ ꯁꯥꯥꯎ ꯕ ꯃꯥꯔꯦ ꯃꯣꯏ ꯑꯈꯣꯏꯅ ꯃꯥꯕꯨꯗꯧꯁꯤ ꯄꯤꯔꯒ ꯃꯥꯒꯤ ꯐꯅꯤꯉꯥꯏ ꯍꯥꯏꯕꯤꯔꯒ ꯃꯥꯅ ꯑꯇꯣꯞꯄ ꯁꯦꯟꯁꯇ ꯂꯧꯔꯒ ꯀ꯭ꯔꯤꯅꯣ ꯍꯥꯏꯌꯦ ꯁꯥꯏꯌꯦ ꯉꯁꯥꯏꯗꯣ ꯑꯗꯨꯒꯤ ꯅꯨꯕꯥꯅꯤꯁꯨ ꯇꯧꯕ꯭ꯔꯥ ꯀꯣꯜ
ꯍꯣꯏ ꯇꯧꯋꯦ
ꯑꯣ ꯑꯣ ꯎꯍꯨꯝ ꯍꯨꯝ
ꯅꯨꯡꯇꯤꯒꯤ ꯃꯇꯝꯗ ꯑꯍꯍ ꯍꯤꯡꯂꯦꯅꯦ ꯍꯥꯏꯕꯗꯤ ꯂꯪꯒꯪꯅꯁꯨ ꯍꯥꯏꯈ꯭ꯔꯕꯅꯤꯅ ꯀꯣ ꯍꯥꯏ ꯅꯨꯄꯥꯗꯣ ꯇꯧꯒꯦ ꯍꯥꯏꯕꯗꯤ ꯇꯧꯔꯣ ꯑꯗꯨ ꯑꯣꯏꯔꯁꯨ ꯑꯩꯉ ꯑꯩꯈꯣꯏꯗꯗꯤ ꯑꯃꯨꯛ ꯇꯧꯔꯛꯀꯅꯨ ꯍꯥꯏꯕꯤꯈ꯭ꯔꯦ ꯍꯥꯏꯕꯅꯦꯕ ꯑꯗꯨꯒꯤ ꯅꯨꯄꯤ ꯑꯃꯗꯣ ꯈꯔ ꯑꯣ ꯍꯥꯏꯅꯤꯡꯉꯥꯏꯗꯣ ꯄꯥꯅꯤꯡꯕꯒꯤꯀꯣ ꯃꯧꯕꯦꯛ ꯇꯧꯔꯦ ꯍꯥꯏꯕꯒꯤ ꯁꯤ ꯋꯥꯔꯤꯁꯦ ꯌꯥꯝ ꯅꯨꯡꯉꯥꯏ ꯏꯅꯦ
ꯋꯥꯔꯤꯕꯨ ꯅꯨꯡꯉꯥꯏꯔꯗꯤ ꯑꯗꯨꯝ ꯀꯣꯜꯒꯤꯗꯣ ꯂꯣꯏꯕ ꯈꯪꯗꯦ
ꯑꯗꯨꯅꯦ ꯑꯩꯈꯣꯏꯅꯗꯤ ꯃꯥꯒꯤ ꯐꯅꯕ ꯍꯥꯏꯕꯗꯣ ꯃꯥꯅ ꯑꯃꯨꯛ ꯌꯥꯝꯦ ꯂꯧꯕꯗꯣ
ꯑꯗꯨꯅꯦ ꯃꯥꯒꯤ ꯐꯥꯅꯤꯅ ꯍꯥꯏꯕꯤꯔꯒ ꯃꯥꯅ ꯑꯇꯣꯞꯄ ꯆꯦꯟꯖꯇ ꯐꯠꯇꯅ ꯈꯜꯂꯗꯤ ꯃꯥꯒꯤ ꯃꯥꯡꯕꯅꯤꯅ
ꯇꯥ ꯑꯗꯨ ꯃꯥ ꯑꯃꯨꯛ ꯅꯍꯥꯟꯒꯨꯝꯅ ꯑꯃꯨꯛ ꯊꯥꯗꯣꯛꯑꯗꯤ ꯃꯥ ꯃꯥꯡꯅꯤꯡꯉꯥꯏꯅꯦꯕ ꯃꯥ ꯃꯣ ꯅꯍꯥꯟ ꯅꯍꯥꯟꯗꯒꯤ ꯁꯨ ꯑꯃꯨꯛ ꯍꯦꯟꯅ ꯋꯥ ꯅꯤꯕ ꯃꯥꯗ
ꯍꯣꯏ ꯑꯗꯨꯅꯦ ꯍꯥꯏꯕꯗꯤ ꯃꯥꯗꯤ ꯐꯖ ꯐꯅ ꯂꯥꯜꯂꯦ ꯍꯟꯗ꯭ꯔꯦꯠ ꯄꯥꯔꯁꯦꯟ ꯃꯤ ꯂꯨꯍꯣꯡꯈ꯭ꯔꯕ ꯅꯨꯄꯥꯗꯣ
ꯎꯝ ꯍꯣꯏ ꯃꯕꯥꯅꯤ ꯅꯨꯡꯁꯤꯅꯩ ꯑꯗꯨ ꯑꯣꯏꯔꯁꯨ ꯅꯨꯄꯤ ꯂꯧꯈ꯭ꯔꯦꯅꯕꯣ
ꯂꯨꯍꯣꯡꯗꯤ ꯂꯨꯍꯣꯡꯈ꯭ꯔꯦ ꯑꯗꯨ ꯃꯥꯅ ꯅꯨꯡꯉꯥꯏꯅ ꯄꯥꯜꯂꯣ ꯅꯨꯡꯉꯥꯏꯅ ꯂꯩꯔꯣꯏ ꯕꯥꯅꯤ ꯄꯨꯟꯁꯤꯗ ꯇꯝꯂꯝ ꯕ ꯃꯥꯜꯂꯦ ꯍꯥꯏꯅ ꯑꯗꯨꯃ ꯐꯖꯅ ꯋꯥꯔꯤ
ꯎꯝ ꯑꯗꯣ ꯑꯃꯨꯛ ꯋꯥꯔꯤ ꯁꯥꯕꯗꯣ ꯃꯕꯥꯅꯤ ꯄꯤꯒ ꯀꯥꯏꯅꯈ꯭ꯔꯦ ꯍꯥꯏꯕ ꯃꯇꯨꯡꯗ ꯀꯨꯏꯕ ꯃꯇꯨꯡ ꯑꯁ ꯀꯨꯏꯔꯦ ꯍꯥꯏꯕ ꯃꯇꯝꯗ ꯑꯃꯨꯛ ꯀ ꯐꯥꯎꯅꯔꯗꯤꯀꯣ ꯈꯔ ꯍꯥ ꯆꯅꯤ ꯑꯗꯨ ꯑꯣꯏꯔ ꯅꯨꯄꯤ ꯂꯩ ꯂꯩꯅ ꯑꯇꯣꯞꯄ ꯑꯃꯨꯛ ꯋꯥꯏ ꯁꯔ
ꯃꯥꯅ ꯒ꯭ꯌꯥꯟ ꯇꯥꯕ ꯅꯨꯄꯤ ꯑꯣꯏꯔꯗꯤ ꯅꯨꯄꯥꯅ ꯅꯨꯄꯤ ꯑꯗꯨ ꯅꯨꯄꯤꯕꯨ ꯇꯣꯛꯅꯅꯤꯡꯉꯥꯏ ꯍꯥꯏꯔꯁꯨ ꯇꯣꯛꯅꯒꯅꯨ ꯃꯥꯁꯨ ꯅꯨꯄꯤ ꯅꯠꯇ꯭ꯔꯣ ꯃꯥꯁꯨ ꯅꯨꯄꯤꯒꯤ ꯋꯥꯕ ꯑꯗꯣ ꯃꯥꯅ ꯈꯪꯒꯗꯕꯅꯦ
ꯑꯉꯥꯡꯁꯨ ꯑꯣꯏꯕꯅꯤ ꯌꯥꯝ
ꯍꯣꯏ ꯑꯗꯨꯃꯥꯏꯅ ꯇꯧ ꯀꯅꯨ ꯃꯥ ꯑꯩꯁꯨ ꯅꯨꯄꯤꯅꯦ ꯃꯥꯅ ꯈꯜꯂꯝꯒꯗꯧꯕꯗꯣ ꯑꯩꯈꯣꯏ ꯑꯩꯗꯁꯨ ꯐꯥꯎꯋꯦ ꯄꯣꯛꯑꯦ ꯍꯥꯏꯕ ꯃꯥꯅ ꯊꯦꯝꯒꯗꯕꯅꯤ ꯍꯥꯏꯕꯅꯤꯗ
ꯅꯨꯄꯤ ꯅꯨꯄꯤ ꯑꯗꯨ ꯅꯨꯄꯤꯗꯨꯅ ꯑꯩꯈꯣꯏ ꯏꯃꯥꯅ ꯅꯨꯕꯤꯗꯨꯅ ꯍꯥꯏ ꯋꯥ ꯅꯨꯄꯤꯗꯣ ꯄꯩꯁꯥ ꯌꯥꯝ ꯆꯣꯞꯄ ꯃꯥꯜꯂꯦ ꯍꯥꯏꯌꯦ ꯃꯃꯥꯗꯨꯁꯨ ꯅꯨꯄꯥꯗꯣ ꯅꯨꯄꯥꯗꯣ ꯈꯔ ꯃꯣꯏ ꯅꯨꯄꯤ ꯃꯣꯏꯒ ꯍꯥꯏꯔꯗꯤ ꯈꯔ ꯄꯩꯁꯥꯗꯤ ꯑꯗꯨꯝ ꯄꯥꯏ ꯍꯥꯏꯥꯏꯅꯀꯣ ꯃꯃꯥꯗꯨꯁꯨ ꯄꯩꯁꯥ ꯌꯥꯝ ꯁꯣꯛꯄ ꯃꯥꯜꯂꯦ ꯍꯥꯏꯔꯣ ꯑꯗꯨꯃꯥꯏꯅ ꯃꯃꯥ ꯃꯆꯥ ꯑꯗꯨꯃ ꯍꯥꯏ ꯃꯁꯥ ꯅꯨꯡ ꯇꯥꯡꯗ ꯃꯕꯥꯅꯤ ꯇꯨꯝꯃꯤꯟꯅꯕꯅꯦ ꯍꯥꯏꯌꯦꯦ ꯃꯃꯥꯒ ꯀꯣꯃꯁꯥ ꯅꯨꯡꯗꯥꯡꯗ ꯊꯣꯛꯈꯤ ꯊꯣꯛꯄꯗ ꯃꯃꯥꯅ ꯀꯅꯥ ꯀꯅꯥ ꯈꯪ ꯃꯆꯥ ꯊꯣꯛꯈꯤ ꯊꯣꯛꯑꯗꯤ ꯑꯗꯨꯝ ꯈꯟꯒꯅꯤ
ꯍꯣꯏ ꯍꯣꯏ ꯈꯪꯐꯝ ꯊꯣꯛꯑꯦ
ꯑꯗꯣ ꯅꯨꯄꯤ ꯑꯦꯟꯖꯥꯗꯨꯅ ꯁꯥꯎꯕ ꯈꯪꯕ ꯇꯥꯕꯅꯦ ꯅꯨꯄꯤꯗꯣ ꯀꯅꯥ ꯅꯨꯄꯥꯗꯣ ꯅꯨꯄꯥꯗ ꯅꯨꯡꯗꯥꯡꯗ ꯊꯣꯛꯂꯛꯑꯣ ꯄꯨꯡ ꯇꯔꯥ ꯕꯣꯔꯣꯗ ꯇꯦꯛꯁ ꯇꯧꯕ ꯄꯊꯥꯞꯇ ꯊꯣꯛꯂꯛꯑꯣ ꯍꯥꯏꯕ ꯃꯇꯝꯗ ꯄꯥꯅ ꯀꯅꯥ ꯏꯟꯇꯔꯦꯁ
ꯂꯩꯇ ꯑꯥ ꯑꯥ ꯑꯥ ꯈꯪꯉꯦ ꯈꯪꯉꯦ ꯌꯦ ꯇꯔꯦ ꯎꯝ ꯎꯝ
ꯅꯨꯄꯤꯕꯨ ꯑꯗꯨꯝ ꯍꯥꯏꯕꯗꯣ ꯃꯥꯟꯕꯤꯗꯣ
ꯎꯝ
ꯅꯨꯄꯥꯁꯨ ꯂꯥꯜꯂꯦꯕ ꯑꯗꯨ ꯑꯣꯏꯔꯁꯨ ꯅꯨꯄꯥꯕꯨ ꯃꯟ ꯈꯔ ꯀꯟ ꯀꯟꯕꯗꯣ
ꯎꯝ ꯑꯁꯦꯡꯕ ꯍꯥꯏꯕꯗꯤ ꯅꯨꯄꯥꯅ ꯂꯥꯜꯂꯦ ꯏꯟꯖꯂꯥꯕꯨꯅꯨꯁꯤꯅꯨꯁꯤ ꯑꯗꯨ ꯅꯨꯄꯤꯒꯄꯤ ꯇꯦꯛꯁ ꯊꯥꯕ꯭ꯔꯥ ꯍꯥꯏꯅꯤ ꯍꯥꯏꯕꯗꯤ ꯑꯗꯨ ꯅꯨꯄꯤꯗꯤ ꯑꯗꯨ ꯅꯨꯄꯥꯗꯣ ꯁꯤ ꯑꯩꯈꯣꯏ ꯏꯃꯥꯟꯅꯕꯤꯒ ꯅꯨꯡꯁꯤꯅ ꯍꯥꯏꯕꯗꯤ ꯃꯥꯗꯣ ꯈꯪꯔꯝꯔꯣꯏꯅ
ꯎꯝ ꯃꯕꯥꯅꯤꯗꯣ ꯅꯨꯡꯁꯤꯅꯕꯗꯣ ꯑꯗꯣ ꯋꯥꯟ ꯋꯤꯛ ꯍꯞꯇꯥ ꯑꯃ ꯁꯨꯔꯦ ꯍꯥꯏꯌꯦꯦ ꯇꯨꯡꯅꯕ ꯍꯥꯏꯕꯗꯤ ꯋꯥꯔꯤ ꯁꯥꯗꯕ ꯑꯦꯟꯖꯤꯔꯥꯒ ꯃꯅꯤꯗꯣ ꯑ ꯋꯥꯔꯤ ꯁꯥꯗ ꯀ ꯑꯗꯣ ꯑꯗꯨ ꯃꯇꯝꯗ ꯅꯨꯄꯤ ꯑꯃꯗꯣ ꯑꯉꯥꯡ ꯅꯨꯕꯤꯗꯣ ꯑꯗꯨꯒ ꯃꯨꯛ ꯐꯥꯎꯅꯥ ꯍꯥꯏꯌꯦ ꯑꯗꯨꯗꯤ ꯇꯣꯛꯄꯅꯦꯕ ꯃꯕꯥꯅꯤꯗꯣ ꯏꯟꯁꯥ ꯃꯥ ꯑ ꯃꯥꯅꯁꯨ ꯍꯥꯏꯕꯅꯦ ꯇꯣꯛꯄꯅꯦ ꯏꯕꯥꯅꯤ ꯇꯣꯛꯈ꯭ꯔꯕꯅꯦ ꯑꯗꯨ ꯑꯣꯏꯔꯁꯨ ꯇꯣꯛꯄ ꯍꯥꯏꯕꯗꯤ ꯤ ꯂꯩꯌꯦꯅꯀꯣ ꯋꯥꯔꯤ ꯁꯥꯗꯕꯗꯣ
ꯍꯣꯏ ꯍꯣꯏ ꯍꯣꯏ ꯎꯝ
ꯗꯨꯃꯥꯏ
ꯂꯥ ꯂꯩꯗ ꯂꯣꯏꯅ
ꯂꯣꯏꯅ ꯂꯥꯂꯦ ꯍꯣꯏ ꯄꯤꯁꯅ ꯄꯁꯨ ꯃꯜ ꯂꯩ ꯐꯖꯥꯅ ꯂꯅꯤ ꯑꯗꯨꯒꯟꯖꯤ ꯂꯁꯨꯣ ꯑꯗꯨꯅ ꯁ ꯃꯥ ꯅꯨꯡꯉꯥꯏꯅ ꯂꯩꯔꯣꯏ ꯈꯪꯉꯦ ꯋꯥꯅ ꯍꯤꯡꯒꯅꯤ ꯃꯃꯥꯒꯣꯨꯝꯅ
ꯅꯦꯛꯁ ꯏꯔ ꯆꯠꯈꯅꯤ ꯍꯥꯏꯌꯦ
ꯁꯂꯣꯍꯣ ꯎꯝ ꯎ ꯀꯅꯗ꯭ꯔ ꯅꯦꯁꯔ ꯆꯅꯤ ꯍꯥꯏꯗꯤ ꯍꯟꯗ ꯀꯔꯤꯒ ꯍꯟꯗ ꯀꯔꯤꯒ ꯀꯣꯂꯦꯖ ꯀꯥꯕ꯭ꯔꯥ ꯄꯩꯁꯥ ꯄꯥꯝꯃꯧꯑꯦ
ꯑꯗꯨꯟꯅ ꯑꯗꯨ ꯑꯗꯨꯟꯅ ꯑꯩꯅ ꯅꯪ ꯃꯥ ꯌꯥꯝ ꯅꯨꯡꯁꯤꯔꯗꯤ ꯅꯪꯅꯁꯨ ꯃꯥꯕꯨ ꯍꯣꯡꯈ꯭ꯔꯦ ꯍꯥꯏꯅ ꯈꯜꯂꯗꯤ ꯑꯗꯣ
ꯎꯝ
ꯑ ꯈꯔ ꯃꯑꯣꯡꯗꯣꯌꯦ ꯕꯅꯦ ꯑꯩꯅꯕꯨ ꯍꯥꯏꯕꯗꯤꯅꯥ ꯑꯃꯨ ꯍꯣꯡꯉꯗꯀꯣ ꯅꯨꯄꯥꯗꯣ ꯑꯣ ꯆꯦꯟꯗ꯭ꯔꯤꯉꯩ ꯃꯑꯣꯡꯗꯣ ꯌꯦꯡꯈꯤꯕꯌꯣ ꯃꯑꯣꯡꯗ ꯑꯗꯨꯒꯒ ꯁꯦꯗꯤ ꯆꯠꯂꯣ ꯍꯥꯏꯕꯅꯦꯕ ꯇꯥꯔꯗꯒꯤ
ꯈꯪꯗꯦ ꯃꯥꯁꯦ ꯌꯥꯝ ꯅꯨꯡꯁꯤꯌꯦ ꯃꯥꯅ ꯐꯔꯤꯖꯥꯗꯨꯒꯨꯝꯕ ꯇꯧꯕꯤꯕ꯭ꯔꯥ ꯈꯪꯗꯦ
ꯑꯗꯨꯖ ꯊꯥꯖꯗꯕꯒꯤ ꯆꯩ ꯑ ꯆꯥꯛꯈ꯭ꯔꯥꯒꯤ ꯍꯥꯏꯅꯦ ꯀꯔꯣ ꯑ ꯑꯩ ꯃꯅꯥꯛꯇ ꯂꯥꯛꯑꯗꯤ ꯃꯥ ꯑ
ꯀꯔꯤꯅꯣ ꯏꯟꯖꯤꯂꯥ ꯑꯗꯨ ꯅꯨꯄꯥ ꯌꯥꯝ ꯅꯨꯡꯁꯤ ꯁꯤꯔꯤꯁꯦ
ꯍꯪꯗꯣꯏꯅꯦ ꯖꯥꯗꯨ
ꯑꯗꯨ ꯅꯦꯜꯍꯪꯒꯥꯡꯈꯩ ꯕꯥꯅꯤꯁꯨ ꯉꯥꯡꯕ ꯃꯥ
ꯑꯣꯏ ꯅꯍꯥꯟ ꯇꯦ ꯁꯣꯏꯗꯦ ꯁꯣꯏꯗꯦꯀꯣ ꯏꯟꯖꯤꯂꯥ ꯑꯃꯨꯛ ꯋꯥꯒꯗꯤꯃ
ꯋꯥꯒꯅꯤ ꯑꯗꯨꯝ ꯅꯨꯄꯥ ꯍꯥꯏꯕꯁꯤꯗꯤ ꯃꯁꯥ ꯌꯦꯡꯕꯗ ꯑꯗꯨꯝ ꯈꯪꯉꯦ ꯁꯤ ꯃꯥ ꯅꯨꯄꯤꯕꯨ ꯅꯨꯡꯁꯤꯒꯗꯕ ꯃꯥꯜꯂꯦ ꯅꯨꯡꯁꯤ ꯑꯗꯨ ꯅꯨꯄꯥꯗꯤ ꯌꯦꯡꯕꯗꯗꯤ ꯑꯗꯨꯃꯥꯏꯅ ꯇꯧꯗꯦ
ꯅꯪꯕꯨ ꯌꯥꯝ ꯅꯨꯡꯁꯤꯔꯗꯤ ꯅꯪꯕꯨꯁꯨꯥꯏꯕ ꯉꯝꯒꯅꯤ ꯍꯥꯏꯕꯅꯦꯕ ꯅꯨꯄꯥꯗꯣ ꯆꯍꯤ ꯇ꯭ꯋꯦꯟꯇꯤ ꯑꯩꯠ ꯁꯨꯔꯦꯕ ꯑꯗꯣ ꯌꯥꯝ ꯍꯟꯅ
ꯑꯣꯏꯕ ꯅꯠꯇꯦ ꯅꯨꯄꯥꯗꯤ ꯊꯥꯔꯇꯤ ꯑꯕꯞꯁꯨ ꯅꯨꯄꯤ ꯊꯤꯕ ꯌꯥꯏꯣꯏ ꯑꯗꯨꯅꯤ ꯑꯩꯈꯣꯏ ꯅꯨꯄꯤꯒꯤꯗꯤ ꯊꯦꯡꯅ ꯄꯥꯝꯃꯦ ꯑꯉꯥꯡ ꯌꯥꯎꯕ ꯕꯦꯔꯥ ꯂꯩ ꯍꯥꯏꯕꯅꯦꯕ
ꯑꯗꯨꯅꯦ ꯅꯨꯄꯥꯅ ꯆꯦꯡꯈ꯭ꯔꯁꯦ ꯆꯦꯡꯈ꯭ꯔꯁꯦ ꯍꯥꯏ ꯃꯜꯂꯗꯤ ꯅꯪꯕꯨ ꯌꯥꯝ ꯅꯨꯡꯁꯤꯔꯗꯤ ꯑꯦꯟꯖ ꯏꯟꯖꯥ ꯑ ꯅꯨꯄꯤꯗꯨꯁꯨ ꯀꯔꯤ ꯍꯧꯖꯤꯛ ꯀꯔꯤ ꯍꯧꯖꯤꯛ ꯆꯦꯟꯅꯤꯡꯕꯅꯣꯅꯦ ꯊꯕꯛ ꯐꯪꯉꯒꯀꯣ ꯊꯕꯛ ꯑꯗꯨꯝ ꯌꯦꯡꯉꯒ ꯇꯧꯕ ꯌꯥꯏꯅ ꯀꯣ ꯊꯕꯛ ꯑꯩꯒꯤ ꯊꯕꯛ ꯌꯦꯡꯈꯤꯅꯦ ꯎꯝ
ꯃꯥꯅ ꯑꯥ ꯍꯣꯏ ꯍꯣꯏ ꯌꯥꯝꯅ ꯍꯣꯏ ꯃꯥꯅ ꯅꯨꯡꯁꯤꯕꯨ ꯅꯨꯡꯁꯤꯔꯗꯤ ꯅꯨꯄꯥꯗꯣ ꯉꯥꯏꯒꯅꯤ ꯍꯥꯏꯕꯅꯤꯅ
ꯑꯗꯣ ꯑꯗꯨꯃ ꯍꯥꯏꯌꯦꯦꯅꯦ ꯅꯨꯄꯤꯗꯣ ꯑꯩ ꯆꯠꯈ꯭ꯔꯗꯤ ꯏꯃꯥꯒꯤ ꯏꯃꯥ ꯏꯃꯥꯈꯣꯏꯁꯨ ꯑꯗꯨꯝ ꯌꯦꯡꯕꯤꯒꯅꯤ ꯍꯥꯏꯌꯦ ꯍꯥꯏꯕꯗꯤ
ꯀꯔꯦꯟ ꯎꯝ ꯍꯣꯏ ꯎꯝ ꯑꯣꯏꯔꯣꯏꯗꯕꯅꯦ ꯌꯨꯝ ꯄꯥꯂꯒ
ꯎꯝ ꯌꯨꯝ ꯄꯥꯟꯜꯗꯗꯤ ꯈꯔꯗꯤ ꯍꯣꯡꯉꯅꯤꯅꯀꯣ
ꯑꯗꯨ ꯃꯥꯒꯤ ꯅꯨꯄꯥꯁꯨ ꯐꯦꯃꯤꯂꯤ ꯂꯩꯕꯅꯤ ꯐꯦꯃꯤꯂꯤ ꯂꯩꯕ ꯅꯨꯄꯥꯅꯦ ꯃꯣꯏ ꯐꯦꯃꯤꯂꯤꯗ ꯃꯦꯟꯇꯦꯅꯦꯟꯁ ꯀꯔꯤ ꯀꯔꯥ ꯇꯧꯈ꯭ꯔꯅꯤ ꯑꯗꯣ ꯅꯨꯄꯥꯅ ꯃꯃꯥ ꯍꯣꯏꯅ ꯃꯇꯦꯡ ꯄꯥꯡꯒꯅꯤ ꯍꯥꯏꯕꯁꯤꯗꯤ ꯐꯖꯕ ꯋꯥꯠꯇ꯭ꯔꯣ
ꯑꯗꯨꯅꯦ ꯑꯗꯣꯁ ꯔꯣꯛꯄꯗꯤ ꯊꯕꯛ ꯀꯣ ꯍꯧꯖꯤꯛ ꯆꯠꯇ꯭ꯔꯤꯉꯩꯗ ꯑꯗꯨꯝ ꯊꯕꯛ ꯈꯔ ꯈꯔ ꯃꯇꯦꯡ ꯄꯥꯡꯕꯤꯕ ꯌꯥꯏꯅꯀꯣ ꯃꯥꯒꯤ ꯃꯥꯒꯤ ꯃꯥꯒꯤ
ꯃꯥꯅ ꯅꯦꯛꯁ ꯌꯔ ꯌꯨꯝ ꯄꯥꯡꯒꯦ ꯍꯥꯏꯔꯗꯤ ꯗꯤꯁ ꯌꯔꯅ ꯃꯃꯥ ꯃꯅꯥꯛꯇ ꯂꯩꯔꯒ
ꯑꯗꯨꯗꯤ ꯑꯩ ꯑꯗꯨ ꯑꯗꯨꯥꯏ ꯍꯥꯏꯕ ꯑꯩ ꯁꯣ
ꯃꯃꯥꯒꯤꯁꯨ ꯃꯇꯦꯡ ꯄꯥꯡꯕꯤꯗꯦ ꯃꯃꯥꯅ ꯃꯃꯥꯗꯤ ꯑꯁꯦꯡꯕ ꯍꯥꯏꯕꯗ ꯃꯤꯒꯤ ꯊꯕꯛ ꯁꯨꯔꯒ ꯏꯟꯁꯥꯡ ꯂꯧꯔꯒ ꯌꯣꯜꯂꯒ ꯑꯗꯨꯝ ꯇꯧꯅꯦꯕ ꯂꯥ ꯃꯃꯜꯗꯣ ꯈꯪꯉꯦꯕ ꯑꯩꯁꯨ ꯃꯥꯅ ꯃꯥꯒꯤꯗ ꯃꯥ ꯋꯥꯅ ꯍꯣꯠꯅꯔꯒ ꯃꯥꯅ ꯑꯗꯨꯝ ꯁꯨꯝ ꯄꯥꯟꯊꯣꯛꯈ꯭ꯔꯗꯤ ꯃꯃꯥꯗꯨꯅꯤꯗ
ꯑꯗꯨ
ꯊꯝꯅꯤ ꯇꯂꯦ ꯃꯃꯥꯒꯦ ꯈꯜꯂ ꯀꯅ ꯈꯨꯁꯤ
ꯐꯠꯇꯕꯤ ꯇꯥꯍꯜꯂꯦꯅꯦ ꯑꯩꯕꯨ
ꯑꯗꯨꯅꯦ ꯋꯥ ꯄ ꯉꯥꯡꯕ ꯌꯥꯗ꯭ꯔꯦ ꯍꯟꯗꯛꯁꯦ ꯑꯩꯈꯣꯏꯅ ꯐꯅꯤꯡꯉꯥꯏ ꯍꯥꯏꯔꯒ ꯃꯥꯅ ꯑꯇꯣꯞꯄ ꯆꯦꯟꯁꯤꯇ ꯈꯜꯂꯗꯤ ꯑꯩꯈꯣꯏꯕꯨ ꯃꯥꯅ ꯐꯠꯇꯅ ꯈꯟꯒꯅꯦꯕ
ꯍꯥꯏꯕ ꯌꯥꯗ꯭ꯔꯦꯅꯦ ꯃꯥꯁꯦ
ꯑꯁꯤ ꯑꯩ ꯑꯁꯤ ꯀꯣꯜ ꯏꯕꯥꯅꯤ ꯀꯣꯜ ꯇꯧꯕ ꯂꯣꯏꯔꯒ ꯏꯃꯥꯟꯅꯕꯤ ꯑꯃꯅ ꯇꯧꯔꯒ ꯑꯩꯅ ꯇꯧꯕ ꯂꯣꯏꯔꯗꯣꯏ ꯅꯪ ꯑꯃꯨꯛ ꯑꯩꯉꯣꯟꯗ ꯇꯧꯔꯛꯄ ꯌꯥꯏꯌꯦ
ꯍꯣꯏ ꯇꯧꯔꯛꯀꯦ ꯇꯧꯔꯛꯀꯦ
ꯐꯖꯤꯩꯄꯗꯤ ꯅꯠꯇꯦꯍꯦ ꯋꯥꯠꯂꯤ ꯋꯥꯔꯤ ꯁꯥ ꯍ ꯉ ꯑꯃꯤꯠꯖꯤ ꯍꯧꯖꯤꯛ ꯍꯧꯖꯤꯛꯁꯦ ꯑꯩꯈꯣꯏ ꯑꯍꯨꯝ ꯃꯤ ꯑꯍꯨꯝ ꯂꯩꯃꯛ ꯀꯥꯈꯪ ꯀꯥꯈꯪ ꯑꯗꯨꯝ
ꯑꯗꯨꯅꯦ ꯌꯥꯝ ꯕꯤꯖꯤꯅꯦ ꯕꯤꯖꯤ ꯂꯥꯏꯐ ꯑꯩꯗꯤ ꯑꯦꯛꯖꯥꯝ ꯍꯧꯈ꯭ꯔꯗꯤ ꯑꯃꯧ ꯑꯁ ꯈꯜꯂꯦꯗ
ꯑꯁ ꯑꯩꯁꯨ ꯌꯨꯝ ꯄꯥꯟꯈ꯭ꯔꯒꯦꯔꯥ ꯈꯪꯗ꯭ꯔꯔꯤꯅꯦ ꯆꯥꯛꯁꯤ ꯅꯨꯄꯥꯁꯨ ꯂꯩꯇꯦ ꯂꯩꯆꯣ ꯂꯩꯆꯦ ꯍꯣꯏ ꯏꯊꯟꯗ ꯌꯨꯝ ꯄ ꯒꯦ ꯐꯔꯦ ꯀꯣ ꯑꯗꯨꯗꯤ ꯑ ꯊꯝꯃꯒꯦ ꯍꯣꯔꯦꯟ ꯑꯩ ꯀꯣꯜ ꯇꯧꯔꯛꯑꯣ ꯍꯥꯏꯕꯗꯅ ꯑꯃꯨꯛ ꯇꯧꯔꯛꯑꯣꯀꯣ ꯑꯥ ꯑꯥ